ꯍꯜꯂꯣ ꯇꯥꯏꯌꯦ
ꯍꯥꯥ
ꯀꯔꯤ ꯇꯧꯔꯤꯒꯦ
ꯍꯤꯞꯄꯤꯌꯦ ꯁꯥꯕꯗ ꯂꯣꯏꯔꯦ ꯍꯧꯖꯤꯛꯐꯥꯎ ꯃꯩ ꯂꯥꯛꯇ꯭ꯔꯤꯌꯦ
ꯑꯣ ꯅꯪ ꯊꯥꯏꯅ ꯕꯨꯡ ꯐꯤꯂꯝ ꯌꯦꯡꯅꯤ ꯍꯥꯏꯕꯗꯣ ꯌꯦꯡꯈ꯭ꯔꯕꯣ
ꯌꯦꯡꯉꯨꯔꯦ ꯀꯩꯅꯣ ꯏ ꯍꯧꯖꯤꯛ ꯐꯥꯎ ꯀꯥꯞꯄꯤ ꯏꯕꯦꯃꯥ ꯕꯨꯡ ꯗꯣ ꯎꯝ
ꯎꯝ ꯑꯗꯨꯗꯣ ꯍꯟꯗꯛꯀꯤ ꯌꯨ ꯄꯤ ꯑꯦꯁ ꯁꯤ ꯑꯦꯛꯖꯥꯝꯗꯒ ꯕꯨꯡ ꯐꯤꯂꯝꯁꯦ ꯀꯣꯏꯁꯟꯗꯒ ꯍꯪꯉꯦꯅ ꯍꯥꯏ ꯍꯥꯢꯕꯅꯦ
ꯃꯥ
ꯎꯝ ꯀꯣꯏꯁꯟꯗ ꯍꯪꯉꯛꯑꯦꯅ ꯍꯥꯏꯕꯅꯦꯕ ꯑꯗꯨ ꯃꯤꯅꯗꯤ ꯌꯥꯝ ꯐꯖꯩ ꯍꯥꯏ ꯑꯩꯕꯨꯗꯤ ꯌꯦꯡꯗ꯭ꯔꯤ ꯌꯥꯝ ꯅꯨꯡꯁꯤ ꯍꯥꯏꯌꯦꯕ ꯑꯁ ꯕ ꯕꯥꯂꯥ ꯅꯒ ꯇꯧꯕ ꯔꯣꯜꯗꯣ ꯌꯥꯝ ꯐꯖꯩꯌꯦ ꯌꯥꯝ ꯄꯥꯛꯆꯩꯌꯦꯅ ꯍꯥꯏ
ꯑꯁ ꯑꯗꯨ ꯂꯣꯏꯔꯝꯗꯥꯏꯗ ꯏ ꯌꯥꯝ ꯀꯥꯏꯗ
ꯀꯩꯒꯤ
ꯍꯥꯏꯗꯤ ꯀꯩꯅꯣ ꯇꯧꯕꯗꯣ ꯁꯥꯗꯥꯅꯟꯗ ꯊꯤꯕ ꯆꯠꯄꯗꯣ ꯑꯗꯨ ꯂꯣꯏꯔꯒ ꯗꯥ ꯍꯥꯏꯗꯤ ꯁꯗꯥꯅꯟꯗꯅ ꯀꯦꯝ ꯈꯪꯗꯦ ꯈꯪꯍꯜꯂꯝꯃꯗꯤ ꯍꯥꯏꯗꯤ ꯊꯤꯕ ꯂꯥꯛꯑꯝꯃꯦ ꯑꯗꯨꯗꯪ ꯈꯪꯍꯜꯂꯗꯤ ꯐꯩꯗꯅ
ꯎꯝ
ꯋꯥꯔꯤꯗꯣ ꯁꯗꯥꯅꯟꯗ ꯀꯔꯤꯝ ꯈꯪꯍꯟꯗꯅ ꯂꯣꯏꯁꯤꯟꯈ꯭ꯔꯦꯕ ꯑꯗꯨꯝ
ꯑꯣ ꯁꯗꯥꯟꯗꯁꯦ ꯑꯗꯨꯝ ꯃꯥꯡꯈ꯭ꯔꯕ ꯑꯗꯨꯗꯤ ꯃꯥꯡꯕ ꯁꯥꯔꯤꯔꯕ
ꯃꯥ ꯃꯥꯡꯕ ꯁꯥꯗꯦ ꯃꯥꯗꯣ ꯅꯨꯄꯤ ꯅꯨꯄꯤ ꯑꯃ ꯂꯧꯔꯒ ꯃꯆꯥꯗꯣ ꯃꯆꯥ ꯄꯣꯛꯑ ꯂꯩꯈ꯭ꯔꯕ ꯑꯗꯨꯒ ꯃꯥꯗꯣ ꯁꯤꯔꯦꯅ ꯑꯣꯏꯅ ꯍꯥꯏ ꯍꯥꯏꯗꯤ ꯑꯁꯣꯝꯗ ꯂꯥꯛꯍꯟꯕꯩ ꯋꯥꯅꯤꯗ ꯄꯥꯎꯗꯣ ꯍꯥꯏꯗꯤ ꯑꯁꯣꯝꯗꯩ ꯃꯤꯗꯨ ꯎꯝ ꯁꯣꯝꯗꯒꯤ ꯕꯂꯥꯍꯣꯏꯅ ꯁꯨꯝ ꯊꯤꯔꯛꯇ ꯐꯣꯟ ꯅꯨꯡ ꯇꯧꯔꯛꯇꯅꯕꯅꯦ ꯃꯥꯅ ꯁꯤꯔꯦꯅ ꯄꯥꯎ ꯑꯣꯏꯅ ꯄꯤꯍꯟꯕꯩ ꯋꯥꯅꯤꯗ ꯃꯅꯤꯄꯨꯔꯗ
ꯑꯥ ꯃꯥꯗꯤ ꯌꯥꯝ ꯐꯖꯅꯅ ꯏꯁꯀ꯭ꯔꯤꯞꯇꯣ ꯌꯥꯝ ꯐꯖꯩ ꯌꯥꯝ ꯐꯖꯩ
ꯎꯝ
ꯌꯥꯝꯅ ꯍꯥꯏꯗꯤ ꯋꯥꯔꯜ ꯋꯥꯏꯗ ꯑꯣꯏꯅ ꯌꯥꯝ ꯈꯪꯅꯈ꯭ꯔꯦꯕ ꯃꯤꯅ
ꯎꯝ ꯑꯉꯥꯡꯒꯤ ꯁꯨꯝ ꯇꯥꯈꯤꯕꯗꯣ ꯑꯦꯋꯥꯔꯗꯁꯨ ꯇꯥꯈꯤꯗꯅ ꯃꯣꯏꯒꯤ ꯑꯉꯥꯡꯒꯤ ꯐꯤꯂꯝꯗ ꯑꯗꯨꯒꯤꯅꯤꯗ ꯋꯥꯔꯤꯗꯤ ꯀꯁꯨ ꯌꯥꯎꯕ ꯅꯠꯇꯦꯕ
ꯎꯝ ꯑꯩꯈꯣꯏꯕꯨꯗꯤ ꯌꯦꯡꯗ꯭ꯔꯤꯕꯅꯤꯅꯕꯨꯗꯤ ꯈꯪꯗ꯭ꯔꯦ ꯄꯣꯞ ꯍꯞꯁꯤꯗ ꯀꯔꯤ ꯀꯔꯤꯅꯣꯕ ꯌꯣꯜꯂꯤꯁꯦ
ꯄꯣꯞ ꯎꯞ ꯁꯤꯗ ꯁꯅꯥ ꯂꯤꯛ ꯗ꯭ꯔꯦꯁ
ꯂꯣꯏꯅ ꯑꯣꯜ ꯔꯥꯎꯟ
ꯇ
ꯑꯣ ꯂꯣꯏꯁꯨ
ꯎꯝ
ꯑ
ꯑꯩꯈꯣꯏ ꯏꯁ꯭ꯇꯣꯔꯗ ꯍꯧꯖꯤꯛ ꯀꯥꯡꯒꯤꯗꯃꯛꯛꯇ
ꯑꯁ ꯅꯍꯥꯟ ꯑꯩꯈꯣꯏ ꯏꯃꯥꯟꯅꯕꯤ ꯑꯃꯒ ꯀꯪꯂꯥꯗ ꯀꯣꯏꯕ ꯆꯠꯂꯦ
ꯎꯝ
ꯀꯪꯂꯥꯗ ꯀꯣꯏꯕ ꯆꯠꯂꯒ ꯏꯕꯥꯅꯤꯁꯦ ꯑꯁ ꯀꯪꯂꯥꯒꯤ ꯑꯩꯈꯣꯏꯒꯤ ꯃꯤꯅꯒ ꯌꯥꯝ ꯌꯥꯝꯅꯒ ꯌꯦꯡꯅꯕ ꯂꯩ ꯌꯥꯝ ꯁꯥꯠꯄ ꯃꯐꯝꯗꯣ
ꯎꯝ ꯎꯝ ꯎꯝ
ꯑꯗꯨꯒ ꯀꯩꯗꯣ ꯌꯦꯡꯉꯦ ꯑꯗꯨꯒ ꯌꯦꯡꯉꯒ ꯑꯗꯨꯒꯤ ꯃꯐꯝꯗ ꯅꯨꯡ ꯑꯃ ꯂꯩꯕꯗꯣ ꯊꯝꯕ꯭ꯔꯥ
ꯑꯥ
ꯅꯨꯡ ꯑꯃ ꯂꯩꯕꯗꯣ ꯑꯗꯨꯗ ꯋꯥꯇꯔ ꯐꯣꯜꯒ ꯑꯩꯈꯣꯏꯒꯤ ꯏꯁꯤꯡꯁꯦ ꯇꯥꯔꯛꯄꯒꯤ ꯑꯩꯈꯣꯏꯅ ꯉꯥꯏꯍꯥꯃꯨꯛ ꯀ ꯑꯩꯈꯣꯏꯅ ꯇ꯭ꯔꯤꯞ ꯑꯃ ꯆꯠꯄ ꯀꯥꯟꯗ ꯃꯣꯏꯒꯤ ꯏꯁꯤꯡ ꯇꯥꯐꯝꯒ ꯁꯦꯝ ꯍꯧꯕꯗꯣ ꯈꯕ꯭ꯔꯥ
ꯑꯥ ꯑꯥ
ꯑꯗꯨꯃꯥꯏꯅ ꯁꯦꯝꯕꯤꯔꯗꯤ ꯌꯥꯝ ꯐꯖꯅꯤꯉ ꯅꯨꯡꯗꯨꯗ ꯏꯁꯤꯡꯒ ꯂꯤꯛ ꯂꯤꯛ ꯂꯤꯛ ꯂꯤꯛ ꯇꯧꯔ ꯁꯦꯝꯕꯤꯔꯗꯤ ꯑꯩꯈꯣꯏꯕꯨꯗꯤ ꯑꯍꯥꯟꯕ ꯆꯪꯕꯅꯦꯕ ꯑꯩꯕꯨꯗꯤ ꯑꯗꯨ ꯌꯥꯝ ꯐꯖꯅꯟꯅ ꯁꯦꯝꯃꯝꯃꯦ ꯑꯗꯨꯒ ꯀꯣꯏꯔꯦ ꯅꯤꯁꯦ ꯑꯗꯨꯒ ꯐꯣꯇꯣ ꯀꯩ ꯀꯥꯞꯄꯦ ꯑꯗꯨꯒ ꯑꯩꯈꯣꯏ ꯂꯩꯥꯎ ꯍ ꯀꯀꯩ ꯍꯦꯛꯑꯦ ꯍꯩꯅꯧꯁꯦ ꯍꯦꯛꯇ ꯅꯪꯕꯨꯅꯦ ꯑꯩꯈꯣꯏꯗ ꯄꯨꯔꯥꯅꯦ ꯄꯨꯔꯥ ꯌꯦꯡꯍꯜꯂꯛꯄꯁꯦ ꯉꯥꯏꯈ꯭ꯔꯦ ꯍꯥꯏꯩꯅ ꯎꯇꯨꯛ ꯎꯇꯨꯛ ꯆꯥꯎꯔꯒ ꯁ ꯄꯦꯛ ꯁꯪꯉꯒ ꯃꯩ ꯍꯦꯞꯄꯁꯨ ꯥꯗ ꯌꯥꯝ ꯋꯥꯡꯉꯦ ꯄꯥꯝꯕꯤꯗꯣ
ꯃꯣꯏ ꯑꯗꯨꯗꯣ ꯃꯅꯨꯡꯗ ꯍꯧꯕ ꯄꯣꯠꯁꯤꯡꯗꯣ ꯑꯩꯗꯤ ꯆꯥꯕ ꯀꯤꯖꯩꯌꯦ
ꯀꯩꯌꯦ
ꯂꯥꯏꯒꯤꯅꯤꯅ ꯂꯥꯏ ꯃꯅꯨꯡꯅ
ꯑꯦ ꯀꯩꯝ ꯇꯧꯔꯝꯃꯣꯏꯍꯦ ꯃꯤ ꯂꯣꯏꯅ ꯆꯥꯟꯅꯔꯝꯅꯦ
ꯈꯪꯗꯦ
ꯑꯁ ꯍꯩꯅꯧ ꯍꯩꯅꯧꯗꯨ ꯄꯦꯛ ꯊꯅ ꯄꯥꯟ ꯂꯥꯎꯋꯦꯕ ꯃꯝꯗꯨꯒ ꯉꯥꯛꯁꯪ ꯉꯥꯛꯁꯪ ꯉꯥꯡ ꯈꯪꯅꯅꯦ ꯌꯣꯝꯃꯦ ꯂꯩꯍꯥꯎꯕꯁꯤꯅꯅꯦ ꯑꯄꯤꯛ ꯑꯄꯤꯛꯄ ꯃꯅꯝꯁꯦ ꯄꯨꯔꯥ ꯀꯩ ꯍꯥꯏꯅꯤ ꯋꯥꯈꯜꯁꯦ ꯏꯪ ꯏꯪꯒ ꯂꯥꯎꯔꯒ ꯊꯤꯅ ꯅꯨꯡꯉꯥꯏꯌꯦ ꯅꯨꯡꯁꯥꯗꯨꯁꯨ ꯁꯨ ꯌꯥꯝ ꯄꯥꯛꯅ ꯁꯥꯗꯤꯌꯦ ꯅꯨꯃꯤꯠꯇꯣ ꯑꯗꯨ ꯑꯗꯨꯃꯥꯏꯅ ꯇꯧꯔꯗꯤ ꯆꯠꯂꯦ ꯑꯗ ꯑꯁ ꯃꯥꯅ ꯆꯤꯡ ꯀꯥꯔꯨꯁꯦ ꯍꯥꯏꯕꯅꯦ ꯑꯗ ꯑꯩꯅ ꯀꯥꯗꯗꯅ ꯍꯧꯖꯤꯛ ꯐꯧ ꯀꯥꯗ꯭ꯔꯤ ꯑꯗꯩ ꯉꯍꯥꯟꯅ ꯑꯃꯨꯛ ꯅꯣꯡꯄꯣꯛ ꯇꯣꯔꯕꯥꯟꯗ ꯆꯠ ꯆꯠꯁꯦ ꯍꯥꯏꯔꯦ ꯑꯗꯨꯒ ꯅꯤꯡꯊꯧ ꯀꯥꯕ ꯑꯣꯏꯔꯝꯃꯦ ꯑꯗꯨꯒ ꯑꯃꯨꯛ ꯆꯠꯇꯔꯦ ꯑꯗꯨꯒ ꯅꯣꯡꯄꯣꯛ ꯇꯣꯔꯕꯥꯟꯁꯨ ꯑꯃꯛꯥꯎ ꯐꯥꯎꯅꯩ ꯍꯥꯏꯗꯅ
ꯎꯝ
ꯑ ꯑꯗꯨ ꯂꯝꯕꯤ ꯐꯥꯎꯅꯕꯗꯣ ꯑꯝꯇ ꯆꯠꯇ꯭ꯔꯤ ꯌꯦꯡꯒꯦꯅ ꯈꯟꯕ ꯑꯗꯨꯒ ꯍꯥꯏꯗꯤ ꯦꯛ ꯑꯃꯕꯨ ꯐꯥꯎꯅꯗ꯭ꯔꯤꯀꯥꯟꯗꯕꯨꯗꯤ ꯆꯠꯂꯕ ꯑꯗꯨ ꯐꯥꯎꯅꯔꯀꯥꯟꯗꯗꯤ ꯆꯠꯇꯕ ꯑꯩꯁꯨ ꯔꯤꯜꯁ ꯑꯃ ꯎꯕ ꯀꯥꯟꯗꯅꯦ ꯑꯦ ꯁꯤꯗꯤ ꯆꯠꯄ ꯌꯥꯏꯅꯦ ꯂꯝꯕꯤꯁꯦ ꯌꯥꯝ ꯁꯦꯝꯇꯣꯛꯑꯦ ꯌꯥꯝ ꯐꯖꯩꯌꯦ ꯅꯨꯡꯗꯥꯡꯋꯥꯏꯔꯝꯗꯗꯤ ꯌꯥꯝ ꯅꯨꯡꯉꯥꯏ ꯍꯥꯏꯌꯦꯕ ꯅꯨꯡꯁꯤꯠꯁꯦ ꯑꯌꯪꯕ ꯏꯪ ꯏꯪ ꯂꯥꯎꯅꯒ ꯁꯤꯠꯂꯒ ꯍꯣꯏ ꯄꯣꯂꯨꯁꯟꯕꯨꯗꯤ ꯊꯣꯛꯇꯥꯔꯁꯨ ꯑꯩꯗꯤ ꯋꯥꯈꯜꯗꯤ ꯌꯥꯝ ꯏꯪꯉꯦ ꯅ ꯑꯗꯨꯃꯥꯏꯅ ꯍꯥꯏꯕ ꯑꯗꯨꯒꯤ ꯌꯥꯝ ꯐꯖꯩ ꯄꯣꯠꯂꯦꯟ ꯐꯖꯩ ꯈꯣꯠꯂꯦ ꯌꯦꯡꯁꯦꯅ ꯈꯟꯅꯔꯦ ꯑꯗꯨꯒ ꯑꯃꯨꯛ ꯌꯦꯡꯗꯔꯦ ꯍꯜꯂꯣ
ꯇꯥꯏꯌꯦ ꯇꯥꯏꯌꯦ ꯑꯩ ꯋꯥꯔꯤ ꯇꯥꯏꯅꯦ ꯅꯪꯒꯤ
ꯎꯝ ꯍꯧꯖꯤꯛꯀꯥꯟꯒꯤ ꯑꯃ ꯋꯥꯔꯤ ꯕꯤꯅꯣꯗꯤꯅꯤꯒꯤ ꯔꯤꯜ ꯁꯦꯝꯃ ꯁꯦꯝꯃꯒ ꯁꯥꯕ ꯋꯥꯔꯤ ꯑꯩꯈꯣꯏꯒꯤ ꯋꯥꯔꯤ ꯃꯆꯥ ꯃꯆꯥ ꯃꯥꯒꯤ ꯄꯣꯏꯟ ꯄꯣꯏꯟ ꯇꯧꯕꯗꯣ ꯊꯦꯡꯅꯩꯗꯅ ꯑꯃ ꯑꯥꯏ ꯖꯤꯗ ꯑꯗꯨꯒꯨꯝꯕꯗꯣ ꯐꯖꯩꯌꯦꯕꯨꯗꯤ ꯌꯥꯝ ꯐꯖꯩꯕ ꯑꯩꯕꯨꯗꯤ ꯄꯥꯗ꯭ꯔꯤ ꯑꯃꯨꯛꯇ ꯐꯖꯩ ꯑꯗꯒꯤ ꯃꯣꯏꯒꯤ ꯑꯃꯁꯨ ꯊꯣꯛꯄꯅꯦ ꯍꯦꯔꯝ ꯁꯤꯖꯥ ꯍꯥꯏꯕ꯭ꯔꯥ
ꯎꯤ ꯍꯦꯔꯝꯁꯤꯗ ꯑꯥ
ꯑ ꯑꯗꯨꯒꯤ ꯋꯥꯔꯤꯗꯣ ꯑꯩꯈꯣꯏ ꯋꯥꯔꯤ ꯑꯣꯏꯅ ꯂꯤꯔꯒꯁꯨ ꯊꯣꯛꯑꯦ ꯍꯥꯏ ꯋꯥꯔꯤꯁꯦ ꯌꯥꯝ ꯐꯖꯩ ꯍꯥꯏ ꯋꯥꯔꯤꯁꯦ ꯍꯦꯛ ꯇꯥꯒꯦ ꯇꯔꯛꯄ ꯇꯨꯝꯕꯗ ꯎꯏꯊꯒꯤꯗ ꯋꯥꯔꯤꯁꯦ ꯑꯝꯇ ꯇꯥꯍꯧꯗꯕꯤꯅꯦ ꯒ꯭ꯌꯥꯟ ꯃꯦꯟ ꯑꯝꯇ ꯇꯥꯗꯕꯤ
ꯑꯗꯨ ꯅꯨꯡꯉꯥꯏꯇꯦ ꯑꯩꯗꯤ ꯂꯥꯏꯔꯤꯛ ꯑꯣꯏꯅ ꯀꯩꯅꯣꯗꯒꯤ ꯑꯁꯤꯒꯤ ꯑꯦꯔꯄꯣꯔꯠ ꯂꯥꯏꯟꯗ ꯂꯥꯏꯔꯤꯛ ꯌꯣꯟꯕꯗꯣ ꯑꯗꯨꯗꯩ ꯂꯩꯔꯒ ꯑꯣꯏꯅ ꯂꯥꯏꯔꯤꯛꯇꯣ ꯄꯥꯈꯤꯗ꯭ꯔꯥ ꯈꯜꯂꯤꯅꯦ ꯋꯥꯔꯤꯒꯤꯗꯣ
ꯑꯥ ꯀꯩꯗ ꯏꯖꯥꯠꯂꯣ ꯏꯪꯂꯤꯁꯇ ꯏꯖꯥꯠꯂꯣ ꯀꯩꯗ ꯏꯖꯥꯠꯅꯣ
ꯎꯝ ꯏꯪꯂꯤꯁꯇ ꯏ ꯍꯥꯏ ꯏꯪꯂꯤꯁꯇ ꯏꯕꯁꯨ ꯌꯣꯜꯂꯦ ꯍꯥꯏ ꯃꯩꯇꯩ ꯃꯇꯩ ꯏꯕꯁꯨ ꯌꯣꯜꯂꯦ ꯍꯥꯏ ꯑꯗꯣ ꯑꯄꯥꯝꯕ ꯈꯟꯗꯣꯏꯅꯦ
ꯑꯣ ꯑꯣ ꯍꯧꯖꯤꯛꯀꯥꯟꯗꯤ ꯃꯩꯇꯩ ꯃꯌꯦꯛꯅ ꯑꯅꯝꯕ ꯂꯣꯏ ꯏꯅꯩꯗꯅ ꯑꯗꯨꯗ ꯑꯩꯗꯤ ꯃꯩꯇꯩ ꯃꯌꯦꯛꯅ ꯏꯔꯤꯔꯥ ꯏꯪꯂꯤꯁꯅ ꯏꯔꯤꯔꯥ ꯕꯦꯡꯒꯥꯂꯤꯅ ꯏꯔꯤꯔꯥ ꯍꯥꯏꯕꯗꯣ ꯑꯗꯨ ꯕꯣꯔ ꯁꯥꯍꯦꯕ ꯑꯣꯡꯕꯤ ꯁꯅꯥꯇꯣꯝꯕꯤ ꯕꯤꯅꯣꯗꯤꯅꯤꯒꯤꯅꯦ ꯃꯃꯤꯡ ꯌꯥꯝ ꯆꯠꯂꯤꯁꯦ ꯍꯦꯔꯝ ꯁꯤꯖꯗꯨꯖ ꯎꯝ ꯍꯦꯛꯇ ꯋꯥꯔꯤꯁꯦ ꯐꯨꯜꯗꯅꯤ ꯍꯥꯏ ꯋꯥꯔꯤꯁꯦ ꯂꯣꯏꯕꯐꯥꯎ ꯇꯥꯟꯅꯔꯦ ꯑꯗꯨ
ꯑꯗꯨ ꯑꯗꯨ ꯌꯦꯡꯅꯤꯡꯉꯦ ꯍꯥꯏꯕ ꯕꯣꯔ ꯁꯥꯍꯦꯕꯀꯤ ꯋꯥꯔꯤꯗ ꯇꯥꯅꯤꯡꯉ ꯍꯥꯏꯕ ꯌꯦꯡ ꯀꯩꯅꯣ ꯇꯧꯅꯤꯡꯉꯦ ꯂꯥꯏꯗꯤꯛ ꯑꯣꯏꯅ ꯄꯥꯝꯃꯦ
ꯊꯣꯛꯄꯅꯦ ꯑꯗꯨꯗꯤ ꯑꯩꯁꯨ ꯑꯃꯨꯛꯇꯕꯨꯗꯤ ꯂꯩꯇ꯭ꯔꯤ ꯑꯗꯨꯗ ꯐꯤꯂꯝꯒ ꯑꯣꯏꯅ ꯄꯨꯊꯣꯛꯑꯗꯤ ꯐꯖꯩ ꯇꯅꯤ ꯍꯥꯏꯕ ꯃꯥꯒꯤ ꯁꯪꯒꯥꯏꯗꯣ ꯃꯤꯅꯒ ꯆꯪꯕꯗꯣ ꯌꯥꯝꯅ ꯅꯥꯟꯅ ꯍꯧꯖꯤꯛ ꯐꯥꯎꯕ ꯈꯪꯗꯦ ꯑꯗꯨꯗꯣ ꯑꯩꯁꯨ ꯑꯥꯏ ꯖꯤꯗ ꯎꯕꯅꯦ ꯃꯥꯒꯤ ꯁꯪꯒꯥꯏꯗ ꯆꯪꯕꯗꯣ
ꯎꯝ
ꯃꯥꯒꯤ ꯌꯨꯝꯗꯨꯗ ꯆꯪꯕꯗꯣ ꯃꯤ ꯄꯛꯆꯪꯗꯗꯤ ꯆꯪꯕꯗꯤ ꯌꯥꯔꯝꯗꯧ ꯃꯥꯟꯗꯦ ꯃꯣꯏꯗꯨ ꯃꯤ ꯀꯅꯥꯝꯇ ꯂꯩꯅꯗ꯭ꯔꯕ꯭ꯔꯥ ꯈꯪꯈꯤꯦ ꯃꯤꯕꯨ ꯂꯩꯖꯥꯠꯂꯣ
ꯍꯥꯥ
ꯃꯤ ꯂꯩꯖꯥꯜꯂꯕ
ꯇꯩꯔꯝꯒꯅꯤ ꯁꯦꯟꯅꯅꯕ
ꯑꯗꯨ ꯅꯠꯇ꯭ꯔꯒ ꯃꯥꯒꯤ ꯃꯔꯤ ꯃꯇꯥ ꯀꯩꯀꯥ ꯑꯝꯇ ꯂꯩꯇ꯭ꯔ ꯖꯥꯠꯂꯥꯕ
ꯂꯩꯔꯛꯏꯦ ꯃꯔꯤ ꯃꯇꯥ ꯂꯩꯇꯗꯤ ꯀꯩꯅꯣ
ꯑꯗꯨ ꯌꯨꯝꯗꯨꯗꯤ ꯊꯥꯏꯅꯒꯤ ꯑꯩꯈꯣꯏꯒꯤ ꯎꯒꯤ ꯒꯦꯠꯀ ꯄꯥꯜꯂꯒꯅꯦ ꯌꯥꯝꯅ ꯅꯨꯡꯁꯤꯕ ꯍꯥꯏꯗꯤ ꯃꯥꯒꯤ ꯈꯣꯟꯖꯦꯜꯗꯣ ꯃꯥꯒꯤ ꯁꯥꯏ ꯏꯠꯇ ꯃꯌꯥꯝꯗꯣ ꯑꯩꯗꯤ ꯃꯥꯒꯤ ꯑꯗꯨꯃꯥꯏꯅ ꯃꯤꯅ ꯔꯤꯜꯁ ꯀ ꯅꯝꯃ ꯇꯧꯕꯗꯣ ꯁꯥꯏꯠꯇ ꯃꯌꯥꯝ ꯑꯗꯨꯝ ꯇꯥꯔꯒ ꯂꯩꯕꯒꯤ ꯇꯥꯏꯞꯇ ꯇꯧꯋꯦ ꯑꯦ ꯅꯣꯏ ꯉꯍꯥꯟ ꯀꯤꯍꯣꯝ ꯆꯥꯔꯛꯑꯦ ꯍꯥꯏꯗꯣ ꯑ ꯁꯣꯝꯂꯣꯝꯗ ꯍꯥꯎꯕ꯭ꯔꯥ ꯑꯗꯨ ꯀꯤꯍꯣꯝꯗꯣ
ꯍꯥꯎꯋꯦ ꯑꯗꯣ ꯑꯩ ꯌꯥꯝ ꯆꯥꯔꯛꯇꯦꯗ
ꯀꯩꯒꯤ
ꯑꯩꯆꯤꯟ ꯄꯣꯛꯊꯣꯛꯀꯅꯤꯅ ꯑꯩꯗꯤ ꯌꯥꯗꯦꯕ
ꯑꯁ ꯅꯣꯏ ꯅꯥꯇꯣꯝꯗ ꯒꯥꯔꯤ ꯊꯧꯖꯔ ꯆꯠꯆꯩꯔꯣ ꯅꯣꯏ ꯃꯤꯅ ꯒꯥꯔꯤ ꯊꯧꯔ ꯆꯠꯂꯤꯔꯣ
ꯑꯩꯈꯣꯏ ꯏꯃꯥꯟꯅꯕꯤꯅ ꯊꯧꯔ ꯆꯠꯂꯤꯅꯦ
ꯑꯣ ꯒꯥꯔꯤ ꯑꯆꯧꯕ ꯊꯧꯕ ꯍꯩꯕ
ꯎꯝ
ꯅꯪ ꯑꯩꯈꯣꯏꯗꯤ ꯑꯆꯧꯕꯖꯖ ꯍꯩꯇꯕꯤ ꯃꯆꯥꯖꯨ ꯍꯩꯇꯕꯤ ꯑꯈꯣꯏꯖꯤꯅ ꯑꯃꯨꯛ ꯖꯨꯒꯨꯅꯣꯅ ꯕꯦꯁꯅꯦꯅ ꯑꯩꯈꯣꯏ ꯁ꯭ꯋꯥꯏꯗ ꯆꯒꯦꯝ ꯄꯣꯝꯕ ꯑꯃ ꯀꯟꯅ ꯑꯩꯅ ꯎꯏꯌꯦ ꯑꯦꯐ ꯕꯤꯗ ꯑꯩ ꯆꯥꯅꯤꯡꯕꯅ ꯂꯣꯏꯔꯦ ꯑꯝꯇ ꯂꯩꯒꯦ ꯈꯟꯕꯖꯦ ꯁꯨꯡꯌꯥ ꯌꯥꯗꯕ
ꯎꯝ
ꯂꯩꯒꯦꯝ ꯂꯩꯒꯦ ꯈꯟꯕꯁꯦ ꯃꯄꯥ ꯁꯨꯡꯆꯥ ꯆꯥꯗꯕ ꯃꯥꯒꯤ ꯈꯨꯄꯣꯝꯗꯣ ꯌꯥ ꯍꯥꯎꯗꯧ ꯃꯥꯟꯕ ꯃꯌꯨꯝꯗ ꯄꯣꯝꯕꯖꯦ ꯀꯅꯥꯒꯤ
ꯉꯁꯥꯏ ꯉꯔꯥꯡ ꯆꯠꯂꯨꯕ ꯂꯝꯕꯤꯗꯣ
ꯐꯖꯕꯅꯦ ꯌꯥꯝꯅ ꯅꯦꯆꯔꯦꯜ ꯑꯣꯏꯔꯒꯅꯦ ꯈꯪꯗꯦ ꯌꯥꯝ ꯅꯨꯡꯉꯥꯏꯕꯅꯦ ꯐꯖꯕꯅꯦ ꯌꯥꯝꯅ ꯌꯦꯡꯕꯒꯤ ꯄꯦꯟꯅꯥꯏꯗꯕꯅꯦ ꯁꯪꯁꯥꯔꯒꯤ ꯄꯖꯕꯗꯣ ꯂꯣꯏꯅ ꯂꯩꯔꯕꯣꯏ ꯈꯟꯅꯦ ꯍꯜꯂꯣ
ꯍꯥꯎ ꯇꯥꯏꯌꯦ
ꯍꯜꯂꯣ ꯍꯜꯂꯣ ꯍꯜꯂꯣ ꯑ ꯅꯪ ꯇꯧꯗꯧ ꯑꯣ ꯅꯪ ꯇꯧꯗꯧꯕ ꯇꯧꯔꯣꯀꯣ ꯑꯩ ꯑꯃꯨꯛ ꯇꯧꯔꯛꯀꯦ ꯊꯝꯃꯒꯦ
ꯑꯥ